ꯍꯜꯂꯣ ꯇꯥꯔꯕꯣ
ꯇꯔꯕꯣ ꯑꯧ ꯇꯥꯏ ꯇꯥꯏ ꯆꯥꯛ ꯆꯥꯔꯕꯣ
ꯀꯩꯗꯧꯔꯝꯃꯤꯅꯣ
ꯀꯩꯗꯧꯔꯃꯤꯅꯣ ꯆꯥꯗ꯭ꯔꯤꯌꯦ ꯎꯝ ꯂꯝꯕꯤꯁꯨꯝ ꯌꯦꯡ ꯀꯥꯟꯗ ꯑꯩꯈꯣꯏꯒꯤꯗꯨ ꯏꯟꯁꯥꯡ ꯑꯗꯨ ꯍꯧꯗꯣꯡꯅ ꯆꯥꯒꯦ ꯇꯧ ꯂꯩꯔꯝꯃꯤꯅꯦ ꯑꯁ ꯐꯔꯛ ꯇꯥꯏꯌꯦ ꯑꯗꯨꯗꯣ ꯇꯥ ꯂꯩ ꯍꯥꯎꯕ ꯍꯤꯡꯖꯥꯡ ꯃꯥꯜꯂꯤꯗ ꯑ ꯌꯥꯝ ꯍꯥꯎꯕꯗꯤ ꯅꯠꯇꯦꯗ ꯉꯥꯅꯤ ꯉꯥꯅꯕꯨ ꯍꯥꯎꯇꯦ ꯍꯥꯏꯕꯔꯣ ꯅꯣꯏꯗꯤ ꯑꯈꯣꯏꯒꯤꯗꯨ ꯀꯩ ꯊꯣꯉꯝ ꯑꯗꯨ ꯀꯩ ꯏꯟꯖꯥꯡ ꯇꯧꯕ ꯈꯪꯗꯦ ꯀꯩ ꯉꯁꯥꯏꯒꯗꯤ ꯀꯣꯕꯤꯒ ꯁꯣꯏꯍꯧꯕꯅꯦ ꯀꯣꯕꯤ ꯁꯥꯛ ꯇꯧꯔꯝꯗꯧ ꯃꯥꯜꯂꯦ
ꯎꯝ ꯀꯣꯕꯤ ꯁꯥꯡꯁꯨ ꯍꯥꯎ
ꯀꯣꯕꯤ ꯁꯥꯛꯁꯨ ꯍꯥꯎꯕꯅꯤ ꯀꯩꯅꯣ ꯎꯝ ꯑꯗꯨꯝ ꯍꯥꯎꯋꯦ ꯉꯥꯅꯗꯤ ꯍꯦꯜꯂꯤꯗꯅ ꯑꯗꯨꯕꯨꯗꯤ ꯀꯔꯤ ꯋꯥꯅꯣꯅꯦ ꯈꯤꯇꯪ ꯈꯠꯇꯅꯦ ꯀꯩꯅꯣ ꯀꯣꯕꯤ ꯁꯥꯛꯁꯨ ꯉꯥ ꯑꯇꯥꯎꯕ ꯑꯃ ꯌꯥꯎꯔꯗꯤ ꯌꯥꯎꯗꯣꯏꯅꯤ ꯀꯩꯅꯣ ꯀꯩꯅꯣ ꯃꯅꯤ ꯉꯁꯤ ꯅꯨꯃꯤꯠ ꯐ ꯃꯥꯜꯂꯦꯅꯦ
ꯀꯩ ꯂꯨꯍꯣꯡꯗꯧꯕ ꯌꯥꯝ ꯂꯩꯕ꯭ꯔꯣ
ꯕ ꯌꯥꯝ ꯂꯩꯕꯔꯣ ꯂꯨꯍꯣꯡ ꯈꯣꯡꯗꯣꯡꯕ ꯌꯥꯝ ꯂꯩ ꯑꯩꯁꯨ ꯍꯧꯖꯤꯛꯇ ꯂꯨꯍꯣꯡꯕ ꯆꯠꯂꯨꯔ ꯍꯜꯂꯛꯏꯅꯦ
ꯑꯣ
ꯂꯝꯕꯤꯁꯨ ꯆꯤꯜꯍꯧꯋꯦ ꯀꯩ ꯂꯝꯗꯥ ꯆꯠꯂꯨꯏꯅꯣ ꯁꯤ ꯆꯅꯝ ꯄꯨꯈꯤꯒꯤꯗꯨꯗ ꯑꯣ ꯑꯁ ꯃꯣꯏꯒꯤ ꯑꯗꯥꯏꯒꯤꯗꯨꯗꯤ ꯂꯝꯕꯤ ꯁꯦꯝꯕꯒꯤ ꯌꯥꯝꯗꯤ ꯅꯨꯡꯉꯥꯏꯍꯧꯗ꯭ꯔꯕꯅꯦ ꯎꯝ ꯀꯣꯏꯔꯒ ꯑꯣꯏꯅ ꯆꯪꯉꯦ ꯑꯁꯣꯟ ꯀꯩꯅꯣꯔꯣꯝꯗꯒꯤ ꯋꯥꯥꯏꯈꯣꯝ ꯂꯩꯀꯥꯏꯔꯣꯝꯗꯒꯤ
ꯑꯥ
ꯑꯥ ꯑꯗꯣꯝꯗꯒꯤ ꯆꯪꯉꯤ ꯁꯣꯟꯗꯒꯤ ꯆꯠꯂꯗꯤ ꯄꯨꯔꯥ ꯐꯖꯔꯅꯤ ꯂꯝꯕꯤꯗꯣ ꯑꯗꯨꯅ
ꯎꯝ
ꯑꯁ ꯂꯣꯢꯍꯧꯔꯝꯅꯦ ꯑꯩ ꯉꯁꯥꯏ ꯑꯌꯨꯛ ꯐꯥꯎꯔꯒ ꯆꯠꯂꯦꯕꯀꯣ ꯎꯝ ꯎꯝ ꯑꯍꯤꯡ ꯅꯣꯡ ꯇꯥꯈꯤꯕꯒꯤ ꯑꯁ ꯂꯩꯕꯥꯛ ꯂꯩꯈꯣꯝ ꯃꯌꯥꯝꯗꯨꯅꯕ ꯉꯁꯥꯏꯁꯨ ꯅꯨꯡꯊꯤꯟꯁꯨ ꯈꯔ ꯍꯩꯇꯈꯤꯗꯥꯏ
ꯎꯝ
ꯎꯝ ꯑꯗꯨ ꯐꯖꯍꯧꯔꯦ ꯃꯣꯏꯗꯣ ꯕꯦꯔ ꯇꯥꯏꯀꯣ ꯎ ꯑꯗꯨꯒꯤ ꯂꯝꯕꯤ ꯆꯠꯐꯝꯗꯨꯁꯨ ꯑꯌꯥꯝꯕꯅ ꯂꯣꯏ ꯊꯤꯡꯍꯧꯔꯕꯅꯦ ꯊꯤꯡꯉꯤ ꯊꯤꯡꯉꯤ ꯑꯁ ꯍꯧꯖꯤꯛꯀꯥꯟ ꯂꯨꯍꯣꯡꯕ ꯇꯧꯔꯤꯁꯦ ꯄꯩꯁꯥꯗꯤ ꯑꯔꯣꯏꯕꯤꯅꯤꯍꯦ
ꯑꯗꯨꯕꯨꯗꯤ ꯑꯥ ꯀꯩ ꯐꯤꯖꯪꯗꯪꯗ ꯑꯗꯨꯝ
ꯎꯝ ꯑꯃ ꯌꯧꯒꯦ ꯇꯧꯔꯝꯒꯅꯤ ꯑꯃ ꯍꯦꯟꯕꯤ ꯁꯦꯀꯨꯔꯤꯇꯤꯒ ꯅꯦꯛꯄꯤꯗꯣ ꯇꯧꯍꯧꯋꯦ ꯑꯣ ꯅꯩꯈꯥꯏꯌꯦꯗꯤ ꯈꯔ ꯅꯩꯍꯧꯋꯦ ꯇꯨ ꯃꯀꯣꯟꯕꯨ ꯇꯥꯔꯦ ꯅꯨꯄꯤ ꯂꯥꯛꯑ ꯃꯥꯜꯂꯦ
ꯎꯝ
ꯅꯨꯄꯤ ꯂꯥꯛꯎꯗꯣꯏꯅꯦ ꯅꯨꯄꯤ ꯌꯥꯝ ꯂꯥꯞꯅꯕ ꯅꯠꯇꯦꯗ ꯃꯣꯏ ꯃꯣꯡꯁꯥꯡꯒꯩꯒꯤꯗꯨꯅꯦ ꯑꯗꯨꯅ ꯑꯣ ꯑꯗꯨꯗꯤ ꯃꯣꯏ ꯑꯁꯣꯅꯥꯀꯟꯒꯤ ꯂꯝꯕꯤ ꯐꯠꯇꯕꯔꯣꯝꯗ ꯂꯥꯛꯑꯝꯃꯔꯣꯏ ꯑꯗꯣ ꯎꯝ ꯁꯤ ꯀꯩꯅꯣꯝꯗ ꯐꯥꯎꯔꯝꯕꯅꯦ ꯎꯝ ꯊꯣꯛꯈꯤꯕ ꯃꯥꯜꯂꯦ
ꯎꯝ ꯗꯤ ꯍꯧꯖꯤꯛꯀꯥꯟ ꯑꯣ
ꯑꯩꯈꯣꯏꯖꯤꯛ ꯀꯣꯏꯕ ꯆꯠꯄ ꯈꯣꯠꯄꯁꯦ ꯀꯨꯏꯔꯦꯅꯦ ꯆꯠꯇꯕ ꯅꯣꯡ ꯐꯥꯗꯣꯛ ꯆꯠꯂꯨꯕꯗꯤ ꯌꯥꯔꯅꯤ ꯑꯗꯨꯅꯤ ꯄꯨꯟꯗꯕꯁꯨ ꯀꯨꯏꯔꯦ ꯀꯩꯅꯣꯝ ꯆꯥꯃꯤꯟꯅꯔꯒ ꯀꯣꯏ ꯀꯣꯏꯅ
ꯎꯝ ꯑꯗꯨ ꯈꯤꯇꯪ ꯁꯤꯜꯂꯛꯎꯗꯅ ꯅꯪꯅ ꯈꯔ ꯂꯝ ꯃꯤꯒꯤ ꯇꯨꯝ ꯃꯤ ꯊꯣꯛꯄꯗ ꯑꯣꯏꯔꯦ ꯈꯔ ꯁꯠꯀꯟꯕ ꯃꯤꯅꯤꯅ
ꯀꯩ ꯂꯝ ꯆꯠꯁꯦ ꯍꯥꯏꯅꯣ ꯈꯪꯗꯤꯌꯦ ꯑꯍꯤꯡ ꯂꯦꯡꯄꯤ ꯈꯣꯠꯄꯤ ꯅꯠꯇꯕꯤꯗꯅꯦ ꯑꯗꯨꯝ ꯈꯔ ꯍꯥꯏꯗꯤ ꯎꯃꯪ ꯋꯥꯃꯪ ꯈꯔ ꯂꯩꯕꯀꯣ ꯀꯩꯅꯩꯅꯣ ꯑꯟꯗꯔꯣ ꯆꯠꯂꯨꯁꯤꯔꯣ ꯑꯟꯗ꯭ꯔꯣꯁꯨ ꯌꯥꯏ ꯑꯗꯨ ꯁꯦꯛꯃꯥꯏꯗ ꯑꯦ ꯁꯦꯛꯃꯥꯏ ꯆꯥꯟꯗꯦꯜꯔꯣꯝꯗꯅꯦ ꯃꯣꯏ ꯑꯅꯧꯕ ꯀꯩ ꯑꯅꯧꯕ ꯕꯟꯅꯤ ꯀꯩꯅꯣꯝ ꯍꯥꯏ ꯅꯤ ꯑꯥꯏꯂꯦꯟ ꯑꯥ ꯑꯗꯨꯒꯤ ꯇꯥꯏꯞꯇ ꯁꯦꯝꯃꯦ ꯐꯖꯅ ꯃꯣꯏꯒꯤꯁꯨ
ꯑꯗꯨꯗꯤ ꯑꯃꯇ ꯆꯠꯇꯔꯤ
ꯍꯠ ꯀꯔꯤ ꯀ꯭ꯔ
ꯑꯗꯨ ꯃꯣꯏ ꯑꯗꯨꯋꯥꯏꯗꯗꯤ ꯏꯔꯥꯡ ꯂꯩꯇꯕ ꯖꯥꯠꯂꯣ
ꯏꯔꯥꯡ ꯂꯩꯇꯕ ꯖꯥꯠꯂ ꯀꯦꯝ ꯑꯩꯈꯣꯏ ꯆꯠꯄꯗꯤ ꯀꯦꯝ ꯇꯧꯔꯣꯏ ꯀꯦꯝ ꯂꯩꯇꯦ ꯀꯦꯝꯇ ꯆꯤꯡꯅꯅꯤꯡꯉꯥꯏ ꯂꯩꯕ ꯃꯐꯝ ꯅꯠꯇꯦꯕ
ꯑꯣ
ꯑꯣ
ꯑꯗꯨꯗꯤ ꯇꯔꯝ ꯀꯥꯟꯗ ꯄꯦꯠ ꯀꯨꯏꯔꯦ ꯑꯁꯦꯡꯕꯩꯅꯦ ꯑꯩꯈꯣꯏꯁꯦ ꯆꯍꯤ ꯑꯍꯨꯝ ꯃꯔꯤꯃꯨꯛ ꯁꯨꯔꯛꯑꯕ ꯆꯂꯦꯛ ꯆꯖ
ꯆꯠꯂꯛꯈꯤ ꯑꯔꯥꯞꯄ ꯑꯗꯨꯅ ꯏꯔꯥꯡꯁꯤꯅ ꯕ ꯑꯣꯏꯗꯤ ꯇꯍꯟ꯭ꯔꯦ
ꯏꯔꯥꯡꯁꯦ ꯐꯠꯇꯤ ꯐꯠꯃꯟꯗ꯭ꯔꯕꯅꯦ ꯍꯧꯖꯤꯛ ꯇꯧꯔꯤꯁꯦ
ꯐꯖꯕꯅꯦ ꯍꯧꯖꯤꯛ ꯇꯧꯔꯤꯁꯦ ꯎ ꯑꯗꯨ ꯀꯅꯥ ꯀꯅꯥ ꯆꯠꯄꯗꯣ ꯄꯥꯎ ꯐꯥꯎꯅꯔꯒ ꯁꯨꯇꯤ ꯅꯨꯃꯤꯠ ꯈꯔ ꯁꯪꯅꯕ ꯅꯨꯃꯤꯠ ꯑꯝꯗ ꯄꯨꯜꯂꯞ ꯍꯥꯏꯅꯔꯒ ꯑꯗꯨꯃꯥꯏꯅ ꯁꯤꯟꯗ꯭ꯔꯗꯤ
ꯑꯝ
ꯍ ꯑꯩꯀꯣꯏꯕꯥꯅꯤꯅ ꯁꯤꯜꯂꯔꯅꯤ ꯑꯇꯩꯁꯤꯡꯗ ꯑ ꯃꯌꯥꯝꯗ ꯄꯥꯎ ꯐꯥꯎꯅꯔꯛꯁꯤ ꯄꯣꯠꯁꯤ ꯍꯥꯏꯅꯕ ꯒꯥꯩꯗꯣ ꯑꯗꯨꯝ ꯀꯥꯏꯗꯅꯣꯃ ꯊꯦꯡꯅꯔꯒ ꯊꯒꯔꯒ ꯀꯩ ꯍꯤꯟꯖꯥꯡ ꯆꯥꯁꯦ ꯍꯥꯏꯅꯣ
ꯑꯗꯨꯗꯨ
ꯑꯗꯨꯗ
ꯑꯣꯛꯄꯔ ꯉꯥꯅ ꯑꯃ ꯇꯧꯔꯁꯦ
ꯑꯗꯨꯒ ꯑꯃ ꯇꯧꯔꯁꯦ ꯌꯥꯏ ꯑꯩꯗꯤ ꯑꯣꯛꯀ ꯁꯟꯒ ꯌꯥꯅꯔꯒ ꯊꯣꯡꯕ ꯑꯗꯨꯝ ꯆꯥꯅꯤꯡꯉꯛꯏ ꯑꯦꯁꯣ ꯀꯨꯏꯗ ꯎꯝ ꯃꯤꯛꯁ ꯇꯧꯕꯤꯗꯣ ꯑꯗꯨꯁꯨ ꯍꯥꯎꯕꯅꯤꯍꯦ
ꯈꯪꯆꯥꯥ ꯆꯥꯅꯤꯡꯉꯦ ꯅꯪ ꯄꯜꯂꯛꯄꯁꯤꯗꯤ
ꯃꯤꯔꯪ ꯄꯜꯂꯛꯄꯁꯤꯗꯤ ꯑꯣꯛꯀꯤ ꯊꯥꯎꯗꯣ ꯁꯟꯗꯅ ꯑꯃꯨꯛ ꯈꯔ ꯍꯥꯠꯈ꯭ꯔꯅꯤ ꯑꯗꯨꯅ ꯆꯥꯡ ꯑꯃꯗ ꯑꯗꯨꯝ ꯂꯩꯔ ꯃꯇꯇꯅ ꯍꯥꯎꯕꯅꯤ ꯎ
ꯑꯩꯁ ꯑꯗꯨꯗꯤ ꯑꯗꯨ ꯆꯠꯄ ꯅꯨꯃꯤꯠꯇꯨꯗ ꯐꯖꯅ ꯑꯝꯇꯪ ꯇꯧꯔꯁꯤ ꯀꯩꯅꯣ ꯑꯗꯨ ꯄ꯭ꯔꯦꯁꯔ ꯀꯨꯀꯔꯗ ꯀꯥꯝꯗꯤ ꯇꯧꯗꯣꯏꯔꯣ ꯅꯠꯇ꯭ꯔꯒ ꯈꯥꯡꯗ ꯊꯣꯡꯕꯤꯔꯣ
ꯇꯞꯅ ꯃꯩꯗ ꯏꯁꯤꯡꯗ ꯇꯧꯔꯒ ꯇꯞꯅ ꯉꯧꯕꯗꯨꯅ ꯐꯅꯤ ꯄꯦꯁꯔ ꯀꯨꯀꯔ ꯇꯧꯔꯅꯤ ꯎ ꯄ꯭ꯔꯦꯁꯔ ꯀꯨꯀꯔ ꯇꯧꯔꯗꯤ ꯁꯠ ꯂꯣꯏꯒꯅꯤꯕ
ꯑꯥ ꯑꯣꯀꯦ ꯑꯣꯀꯦ ꯇꯧꯁꯜꯂꯁꯦ ꯑꯗꯨꯗꯤ ꯃꯥꯅꯦ ꯈꯔ ꯍꯥꯞ ꯈꯍꯥꯎꯅꯍ
ꯈꯥ ꯍ ꯈꯍꯥꯅ ꯑꯗꯨꯃꯥꯏꯅ ꯏꯁꯤꯡ ꯁꯥꯟꯅꯕꯁꯨ ꯌꯥꯔꯦ
ꯎꯝ
ꯍꯧꯖꯤꯛꯀꯥꯟ ꯊꯕꯛ ꯀꯩꯀꯥꯗꯤ ꯑꯇ ꯆꯠꯇ꯭ꯔꯕ
ꯑꯁ ꯍꯧꯔꯤꯅꯦ ꯊꯕꯛꯁꯦ ꯑꯃꯨꯛ ꯅꯍꯥꯟꯒꯩ ꯀꯨꯏꯅ ꯂꯦꯞꯄꯨꯔꯕꯅꯤꯗꯅ
ꯀꯨꯏꯅ ꯂꯦꯞꯄꯨꯔꯕꯅꯤ
ꯉꯔꯥꯡ ꯉꯔꯥꯡ
ꯉꯔꯥꯡ ꯉꯔꯥꯡ ꯉꯔꯥꯡ ꯅꯍꯥꯟꯗꯒꯤ ꯍꯧꯔꯦ ꯑꯃꯨꯛ ꯗꯤꯂꯤꯕ꯭ꯔꯤ ꯑꯦꯖꯦꯟ ꯀꯩꯀꯥꯗꯤ ꯂꯩꯔꯤꯕꯣ ꯀꯃꯥꯏꯅ ꯇꯧꯔꯤꯒꯦ
ꯋꯥꯠꯂꯦ ꯈꯔ ꯀꯨꯏꯅ ꯂꯦꯞꯅꯔꯨꯔꯥꯕꯅꯤꯅ ꯃꯣꯏꯁꯨ ꯑꯇꯣꯞ ꯑꯇꯣꯞꯄ ꯊꯕꯛ ꯂꯣꯏ ꯇꯧꯅꯔꯝꯃꯦ ꯈꯔꯗꯤ
ꯎꯝ ꯆꯝꯃꯤꯅꯦ ꯍꯥꯏꯗꯤ ꯑꯗꯨꯗ ꯑꯗꯨꯝ ꯂꯩ ꯌꯥꯄꯣꯟꯇꯦ ꯊꯕꯛ ꯂꯦꯞ ꯑꯗꯨꯅ ꯃꯤꯖꯨ ꯏꯃꯨꯡ ꯄꯨꯔꯛꯏꯅꯤ
ꯃꯥꯟꯅꯤ
ꯃꯥꯟꯅꯤ
ꯑꯗꯣ
ꯑꯗꯨꯗꯤ ꯀꯃꯥꯏꯅ ꯇꯧꯔꯒꯦ ꯅꯪꯗꯤ ꯀꯩꯀꯩ ꯍꯧꯖꯤꯛ ꯑꯥ ꯀꯩꯀꯩ
ꯇꯧꯔꯤ
ꯑꯩ ꯀꯩꯁꯨ ꯀꯩꯅꯣꯕꯨꯗꯤ ꯇꯧꯗꯦ ꯑꯦꯛꯖꯥꯝ ꯈꯔ ꯊꯥꯖꯤꯔꯥꯅ ꯈꯔ ꯀ꯭ꯂꯥꯁ ꯀꯩꯥꯀꯥ ꯆꯠꯇꯥꯅ ꯈꯔ ꯇꯧꯔꯤ
ꯑꯩꯗ ꯍꯧꯖꯤꯛ ꯒꯣꯔꯃꯦꯟ ꯊꯕꯛ ꯑꯃ ꯇꯧꯍꯧꯕꯁꯤꯅꯗꯤ ꯐꯔꯦ
ꯐꯥꯔꯦꯅꯦ ꯎꯝ ꯍꯥꯏꯗꯤ ꯇꯣꯂꯣꯞ ꯆꯥꯡ ꯅꯥꯏꯅ ꯑꯗꯨꯝ ꯂꯦꯞꯇꯕꯤꯗꯥ ꯐꯪꯗꯣꯏꯅꯤꯅꯀꯣ ꯄꯤꯛꯄ ꯆꯥꯎꯕ꯭ꯔꯥ ꯑꯃꯥꯇ ꯆꯪꯍꯧꯔꯒꯗꯤ ꯈꯤꯇꯪ
ꯃꯥꯅꯦ
ꯑꯗꯩꯗꯤ ꯑꯗꯨ ꯇꯧꯔꯦ ꯍꯥꯏꯔꯒ ꯌꯨꯝꯗꯥ ꯀꯔꯕꯥꯔ ꯃꯆꯥ ꯑꯃ ꯇꯧꯊꯣꯛꯑꯖꯨ ꯌꯥꯏ ꯀꯩꯅꯣ ꯁꯥꯏꯠ ꯑꯣꯏꯅ
ꯊꯣꯛꯑꯖꯨ ꯌꯥꯏ ꯀꯩꯅꯣ ꯁꯥꯏꯠ ꯑꯣꯏꯅ ꯎꯝ ꯑꯗꯨ ꯈꯜꯂꯝꯃꯤꯅꯦ ꯍꯥꯏꯗꯤ ꯊꯥ ꯊꯥꯒꯤꯗꯤ ꯂꯦꯡꯗꯕꯤ ꯆꯠꯂꯁꯨ ꯆꯠꯇ꯭ꯔꯖꯨ ꯂꯥꯛꯆꯥꯔꯅꯤꯗꯅ
ꯎꯝ
ꯀꯔꯕꯥꯔ ꯃꯆꯥ ꯃꯆꯥ ꯌꯨꯝꯗ ꯇꯧꯕ ꯌꯥꯕ ꯁꯨꯝ ꯌꯦꯡꯖꯤꯟꯒꯦ ꯇꯧꯕꯅꯤ
ꯐꯩꯌꯦ ꯐꯩꯌꯦ ꯑꯗꯨꯖꯨ ꯑꯦ ꯑꯗꯨ ꯍꯧꯖꯤꯛꯀꯥꯟ ꯃꯦꯂꯥꯒꯨꯝꯕ ꯁꯤꯜꯂꯤꯒꯩꯖꯦ
ꯀꯨꯝꯕ ꯁꯤꯟꯂꯤꯒꯩꯖꯦ ꯑꯣ
ꯑꯥ ꯁꯤꯒꯨꯝꯕ
ꯑꯥ ꯁꯤꯒꯨꯝꯕꯁꯦ ꯁ꯭ꯇꯣꯜ ꯐꯝꯕꯖꯦ ꯑꯗꯨꯝ ꯀꯥꯟꯅꯕ ꯃꯥꯜꯂꯤꯅꯦꯀꯣ ꯎꯝ ꯀꯥꯟꯗꯤ ꯀꯥꯟꯅꯕ ꯃꯥꯜꯂꯦ ꯃꯃꯥꯡꯗꯥ ꯑꯩꯈꯣꯏ ꯏꯌꯥꯝꯕꯁꯤꯡꯅ ꯈꯔ ꯄꯨꯜꯂꯒ ꯐꯝꯃꯨꯕꯅꯦ ꯑꯗꯨꯝ ꯀꯥꯟꯗꯤ ꯀꯥꯟꯅꯕꯅꯦ
ꯀꯣ ꯀꯩ ꯌꯣꯜꯂꯤꯅꯣ
ꯀꯤ ꯌꯣꯜꯂꯤꯅꯣ ꯑꯉꯥꯡꯒꯤ ꯁꯥꯟꯅꯄꯣꯠ ꯀꯔꯤ ꯀꯔꯥ ꯈꯔ ꯌꯣꯜꯂꯝꯕꯅꯤꯅ ꯁꯥꯟꯅꯄꯣꯠꯁꯤꯅꯕꯨ ꯑꯗꯨꯝ ꯄ꯭ꯔꯣꯐꯤꯠꯇꯤ ꯆꯥꯎꯋꯤꯗꯅ ꯑꯗꯨꯝ ꯇꯪꯈꯥꯏ ꯇꯤ ꯌꯧꯕꯅꯤꯅ ꯑꯗꯨꯝ ꯀꯥꯟꯅꯩ ꯑꯣ
ꯐꯩꯅꯦ ꯑꯁ ꯑꯩꯖꯨ ꯑꯝꯇꯪ ꯇ꯭ꯔꯥꯏ ꯇꯧꯅꯤꯡꯉꯤꯅꯦ ꯑꯗꯨꯗꯣ
ꯇꯧꯅꯤꯉꯤꯅꯦ ꯑꯗꯨꯗꯣ ꯎꯝ ꯆꯥ ꯈꯣꯠꯅꯕ ꯌꯣꯟꯕꯁꯤꯗꯤ ꯀꯥꯌꯥ ꯀꯃꯥꯏꯅ ꯇꯧꯒꯦ ꯆꯥꯅꯕꯖꯨ ꯑꯗꯨꯝ ꯅꯣꯡꯃꯗꯥ ꯂꯥꯛ ꯑꯃꯒ ꯌꯣꯟꯕ ꯌꯥꯎꯕꯅꯤ ꯁꯨꯇꯤ ꯅꯨꯃꯤꯠꯀꯨꯝꯕ ꯇꯥꯔꯒꯗꯤꯀꯣ ꯃꯤ ꯃꯌꯥꯝ ꯂꯥꯛꯅꯕꯗꯣ ꯑꯣꯏꯁ ꯅꯣꯡꯃꯗ ꯂꯥꯛ ꯑꯃ ꯌꯣꯜꯂꯗꯤ ꯐꯔꯛ ꯇꯥꯏ ꯍꯦ ꯑꯗꯨꯅꯤ ꯄꯨꯔꯥ ꯀꯩꯅꯣꯝꯅꯤ
ꯃꯥꯅꯦ ꯆꯥꯛ ꯍꯥꯏꯔꯣ ꯍꯥꯏꯗꯤ ꯀꯩ ꯍꯥꯏꯅꯤ ꯆꯥꯅꯕ ꯍꯥꯏꯔꯣ ꯑꯗꯨꯝ
ꯆꯥꯅꯕ ꯍꯥꯏꯔꯣ ꯑꯗꯨꯝ
ꯀꯩꯁꯥ ꯌꯥꯝ ꯇꯥꯡꯕ ꯅꯠꯇꯦꯕꯀꯣ ꯂꯨꯄꯥ ꯆꯥꯝꯃ ꯆꯅꯤ ꯃꯉꯥꯏꯔꯦꯕ ꯄ꯭ꯂꯦꯠ ꯑꯃꯗ
ꯅꯨꯡꯉꯥꯏꯌꯦꯕ ꯄ꯭ꯂꯦꯠ ꯑꯃꯗ ꯎꯝ ꯑꯗꯨ ꯍꯧꯖꯤꯛꯀꯥꯟ ꯂ ꯑꯃ ꯌꯣꯜꯂꯛꯑꯒꯗꯤ ꯃꯥꯏ ꯎꯝ ꯏꯃꯨꯡ ꯃꯅꯨꯡ ꯄꯨꯔ ꯂꯥꯛꯅꯕꯅꯤꯅ ꯁꯨꯝ ꯅꯣꯡ ꯐꯥꯗꯣꯛ ꯀꯣꯏꯊꯣꯔꯛꯄꯅꯤꯅꯅꯦꯀꯣ ꯆꯥꯅꯩꯌꯦꯕ ꯑꯗꯨꯗꯒꯤ ꯍꯧꯖꯤꯛꯀꯥꯟꯒꯤ ꯑꯥ ꯁꯃꯨꯗ꯭ꯔꯒꯤ ꯉꯥ ꯀꯔꯤ ꯀꯔꯥꯁꯤꯡꯗꯣ ꯇꯥꯎ ꯈꯣꯠꯇꯅ ꯌꯣꯟꯕꯅꯤꯅ ꯑꯗꯨꯝ ꯈꯔ ꯃꯃꯟꯗꯨꯁꯨ ꯆꯍꯨꯝ ꯍꯟꯗꯥꯏꯥꯟꯗꯤ ꯂꯩꯔꯅꯤ ꯑꯗꯨꯒꯨꯝꯕꯗꯤ ꯃꯄꯥꯟ ꯂꯝꯗꯩꯩ ꯄꯨꯁꯤꯜꯂꯛꯄꯅꯤꯅ
ꯎꯝ
ꯎꯝ ꯑꯗꯨꯒꯨꯝꯕꯅꯤ ꯑꯗꯨꯅꯕꯨ ꯇ꯭ꯔꯥꯏ ꯇꯧꯅꯤꯡꯉꯤ
ꯑꯗꯨꯝ ꯃꯤ ꯍꯩꯅꯗꯕ ꯃꯤꯗꯤ ꯍꯩꯅꯗꯕ ꯖꯥꯠꯅꯤꯗ
ꯑꯣꯇꯣꯞꯄꯁꯦ
ꯑꯣꯇꯣꯞꯄꯁꯦ ꯎꯝ ꯑꯩꯈꯣꯏꯁꯨ ꯌꯥꯝ ꯀꯟꯅ ꯀꯩꯅꯣꯗꯤ ꯆꯥꯗꯧ ꯃꯥꯟꯗꯦꯕꯀꯣ ꯑꯗꯨꯁꯨ ꯁꯨꯝ ꯆꯥꯗ꯭ꯔꯤꯕꯅꯤꯅ ꯁꯨꯝ ꯆꯥꯅꯤꯡꯕꯗꯣ
ꯀꯃꯥꯏꯅ ꯇꯧꯋꯤ ꯌꯦꯡꯅꯤꯡꯕ ꯋꯥꯅꯤ ꯎꯝ ꯑꯗꯨꯗꯤ ꯀꯩꯅꯣꯒꯤ ꯆꯥꯟꯗꯦꯜꯒꯤ ꯇ꯭ꯔꯤꯞꯇꯨ ꯆꯠꯇ꯭ꯔꯤꯉꯩꯗ ꯑꯗꯨꯗ ꯍꯥꯟꯅ ꯑꯃꯛ ꯍꯥꯏꯖꯜꯂꯨꯁꯤ ꯀꯩꯅꯣ
ꯑꯥꯟꯅ ꯑꯃ ꯍꯥꯏꯖ ꯎꯝ ꯑꯗꯨꯗꯤ ꯑꯗꯨꯝ ꯅꯨꯡꯗꯥꯡ ꯊꯕꯛ ꯍꯜꯂꯛꯑꯒ ꯆꯠꯄ ꯌꯥꯕ ꯀꯩꯅꯣꯅꯤꯅꯀꯣ
ꯑꯥ ꯄꯨꯡ ꯑꯗꯨꯗꯤ ꯄꯨꯡ ꯇꯔꯦꯠ ꯅꯤꯄꯥꯥꯟ ꯁ꯭ꯋꯥꯏꯗ ꯑꯗꯨꯝ ꯆꯠ ꯌꯥꯕ ꯅꯠꯇ꯭ꯔꯣ
ꯑꯁ꯭ꯋꯥꯏꯗ ꯑꯗꯨꯝ ꯆꯠ ꯌꯥꯕ ꯅꯠꯇ꯭ꯔꯣ ꯌꯥꯅꯤ ꯌꯥꯅꯤ ꯑꯗꯨꯝ ꯄꯨꯡ ꯃꯥꯄꯜꯃꯨ ꯍꯥꯡꯒꯅꯤ
ꯑꯣ ꯆꯞ ꯆꯥꯔꯦ ꯑꯗꯨꯗꯤ ꯊꯕꯛ ꯍꯟꯅ ꯄꯩꯅꯔꯛꯄꯩ ꯇꯥꯏꯃꯤꯡꯗꯨꯗ ꯑꯣꯏꯅ ꯍꯟꯐꯛ ꯀꯥꯞꯁꯤꯜꯂꯨꯔꯁꯤ
ꯍꯜꯂꯨꯔꯁꯤ ꯎꯝ ꯌꯦꯡꯉꯁꯦ ꯍꯌꯦꯡ ꯍꯌꯦꯡ ꯅꯍꯅꯁꯤꯠꯁꯤꯗ
ꯑꯣ
ꯑꯣ ꯐꯔꯦ ꯐꯔꯦ ꯊꯝꯃꯦ ꯊꯝ ꯔꯦ ꯑꯗꯨꯗꯤ ꯑꯗꯨ ꯏ ꯏ